ꯐꯅ ꯇꯥꯕ꯭ꯔꫭ
ꯇꯥꯏ ꯇꯥꯏ ꯃꯔꯨꯞ ꯍꯧꯖꯤꯛ ꯃꯃꯥꯡꯗ ꯑꯩꯅ ꯇꯧꯖꯔꯝꯕꯗꯨ ꯈꯣꯟꯖꯦꯜ ꯇꯥꯕ ꯉꯝꯈꯤꯗꯕ ꯍꯥꯏꯇꯥꯔꯦ ꯑ ꯐꯖꯅꯗꯤ ꯁꯥꯎꯅꯤꯡꯂꯕ ꯕꯅꯤ ꯑꯗꯨꯕꯨ ꯁꯥꯎꯔꯔꯒꯗꯤ ꯃꯗꯨꯗ ꯃꯇꯨꯡꯗ ꯃꯥꯡꯖꯕ ꯂꯥꯛꯀꯗ꯭ꯔꯥꯏꯗꯅ ꯑꯩ ꯐꯣꯟ ꯑꯁꯤ ꯀꯤꯟꯅ ꯊꯤꯟꯒꯗꯕꯗꯒꯤ ꯈꯤꯇꯪ ꯈꯥꯝꯖꯧꯔꯦ ꯊꯤꯜꯂꯝꯃꯒꯗꯤ ꯄꯨꯡꯆꯥꯏ ꯆꯥꯏꯔꯝꯕꯁꯨ ꯌꯥꯏ ꯇꯨꯞꯅꯒ ꯆꯠꯄ ꯆꯥꯎꯈꯠꯂꯛꯄꯅꯦ ꯐꯣꯟꯉꯒ ꯆꯥꯎꯈꯠꯂꯛꯄꯅꯦ ꯍꯨꯃꯥꯡꯂꯒ ꯁꯧꯒꯠꯂꯛꯄꯅꯦ ꯄꯨꯡꯅꯒ ꯊꯦꯡꯖꯤꯜꯂꯛꯄꯅꯦ ꯑ ꯐꯦꯟ ꯅ ꯑꯃꯛ ꯊꯥꯕ ꯌꯥꯗꯕꯅꯦ ꯃꯈꯣꯟ ꯇꯥꯒꯗ꯭ꯔꯅ ꯑꯩꯁꯦ ꯄ꯭ꯔꫭꯛ ꯄ꯭ꯔꫭꯛ ꯆꯥꯛꯄ ꯃꯇꯥꯡꯗꯨ ꯑꫭꯏꯁ ꯂꯥꯛꯑꯦ ꯊꯋꯥꯏꯅꯒ ꯅꯨꯉꯥꯏꯔꯛꯇꯕꯅꯦ ꯇꯝꯅ ꯇꯝꯅꯔꯛꯄꯅꯦ ꯁꫭꯝ ꯅꯥꯀꯟꯗ ꯀꯥꯡꯅꯒ ꯆꯤꯈꯠꯂꯛꯄꯅꯦ ꯑꯩꯈꯣꯏ ꯂꯨ ꯀꯣꯛꯄꯗ ꯂꯦꯟ ꯇꯥꯁꯜꯂꯦꯗꯣ ꯑꯗꯨꯒ ꯑꯩꯈꯣꯏꯒꯤ ꯗꯁꯥ ꯁꯣꯜꯂꯅ ꯂꯩꯖꯕ ꯍꯪꯉꯣꯏ ꯁꯨꯝꯕꯅꯕꯗꯒꯤ ꯅꯨꯡꯉꯥꯏꯇꯦꯅ ꯂꯧꯈꯠꯄꯤꯕꯗ ꯈꫭꯡꯄꯥꯛꯅ ꯑꯃꯨꯛ ꯅꯦ ꯈꯥꯏꯑꯗꯨ ꯇꯧꯔꯦ ꯁꯤꯅꯤ ꯃꯔꯨꯞ
ꯌꯥꯝꯅ
ꯌꯥꯝꯅ ꯅꯨꯡꯉꯥꯏꯕ ꯃꯇꯥꯡꯅꯤ ꯃꯔꯨꯞꯅ ꯍꯧꯗꯣꯛꯄꯤꯔꯛꯏꯁꯤ ꯃꯩꯇꯩꯒꯤ ꯐꯖ ꯐꯖꯔꯕ ꯄꯥꯎ ꯀꯌꯥ ꯀꯌꯥ ꯑꯃꯁꯨ ꯁꯤꯖꯤꯟꯅꯕꯤꯈ꯭ꯔꯦ ꯆꯨꯝꯃꯦ ꯃꯔꯨꯞꯅ ꯍꯥꯏꯕꯤꯕ ꯑꯩꯈꯣꯏꯒꯤ ꯗꯁꯥ ꯁꯣꯝꯗ ꯁꯨꯝꯕꯟꯅ ꯅꯟꯕ ꯍꯥꯏꯏꯕꯗꯨꯅꯤ ꯊꯣꯛꯈꯂꯤꯕꯁꯦ ꯑꯗꯨ ꯀꯔꯤꯁꯨ ꯈꯜꯂꯨꯅꯨ ꯃꯔꯨꯞ ꯃꯔꯝꯗꯤ ꯀꯔꯤꯁꯨ ꯈꯜꯂꯒ ꯀꯔꯤꯁꯨ ꯐꯔꯣꯏ ꯑꯗꯨꯅ ꯈꯟꯕꯒꯤ ꯃꯍꯨꯠꯇ ꯅꯣꯛꯈꯥꯏꯕꯤꯕ ꯇꯝꯅꯕꯤꯔꯦꯗꯅ ꯅꯣꯛꯑꯒ ꯉꯥꯛꯇꯪ ꯉꯥꯏꯈꯣ ꯑꯩ ꯍꯣꯔꯦꯟ ꯇꯨꯡꯉꯀꯥꯟꯗ ꯇꯝꯅꯕꯤꯔꯛꯑꯣ ꯍꯦꯛꯍꯥꯏꯕꯤ ꯑꯗꯨ ꯃꯣꯏ ꯁꯨ ꯍꯥꯏꯗꯤ ꯚꯨꯠ ꯍꯥꯏꯔꯤꯕꯁꯤ ꯂꯥꯏ ꯒꯨꯝꯕꯅꯤ ꯑꯗꯨꯅ ꯑꯗꯨꯝ ꯒ꯭ꯌꯥꯟ ꯇꯥꯅꯤ ꯍꯥꯏꯇꯥꯔꯦ ꯃꯣꯏꯁꯨ ꯃꯤꯅꯗꯤ ꯑꯣꯜꯂꯛꯄ ꯑꯣꯏꯗꯣꯏꯅꯤꯗꯅ ꯑꯗꯨꯅ ꯒ꯭ꯌꯥꯟꯗꯤ ꯑꯗꯨꯝ ꯇꯥꯅꯤ ꯗꫭ ꯋꯥꯍꯪ ꯑꯃ ꯂꯥꯛ ꯀꯅꯤ ꯃꯤꯐꯥꯎ ꯒ꯭ꯌꯥꯟ ꯇꯥꯗ꯭ꯔ ꯀꯥꯟꯁꯤꯗ ꯃꯣꯏ ꯀꯃꯥꯏꯅ ꯇꯥꯗꯣꯏꯅꯣꯅ ꯃꯤꯅ ꯒ꯭ꯌꯥꯟ ꯇꯥꯔꯛꯇ꯭ꯔꯕ ꯃꯇꯝꯗ ꯃꯣꯏꯁꯨ ꯏꯀꯥꯏꯗꯨꯏꯖꯦ ꯑꯗꯣ ꯍꯪꯐꯝ ꯊꯣꯛꯣꯏꯑꯦꯅ ꯁꯨꯝ ꯍꯪꯖꯔꯛꯀꯦ ꯆꯥꯛ ꯏꯁꯤꯡ ꯍꯕꯤꯔꯕ꯭ꯔꯥ ꯀꯃꯥꯏꯅ ꯇꯧꯏ
ꯆꯥꯛꯁꯤ ꯀꯨꯏꯔꯦ ꯆꯥꯈꯤꯕ ꯑꯃꯨꯛꯄꯨ ꯂꯥꯝꯕꯨ ꯂꯥꯝꯈꯠꯂꯛꯑꯦ ꯁꯥꯛ ꯌꯥꯝ ꯆꯥꯕꯕꯨꯗꯤ ꯅꯠꯇꯦ ꯑꯩꯁꯦ ꯉꯁꯥꯏ ꯏꯃꯥꯟꯕꯍꯣꯏꯗ ꯄꯨꯈꯝ ꯑꯆꯧꯕꯝꯗꯤ ꯂꯧꯈꯠꯔꯛ ꯅꯤ ꯑꯗꯨꯕꯨ ꯑ ꯑꯩꯈꯣꯏꯒꯤ ꯊꯤꯕꯣꯡ ꯉꯥꯎꯕ ꯍꯥꯏꯒꯗ꯭ꯔ ꯅꯠꯇ꯭ꯔꯒ ꯇꯁꯦꯡꯅ ꯆꯥꯛ ꯂꯥꯝꯕ ꯄꯨꯛ ꯆꯥꯎꯖꯕ ꯍꯥꯏꯒꯗ꯭ꯔ ꯑꯍꯤꯡꯅꫭꯡꯌꯥꯏꯁꯤꯗ ꯏꯁꯤꯡ ꯕꯣꯇꯜ ꯑꯃ ꯊꯛꯑꯒꯁꯨ ꯂꯥꯝꯈꯠꯂꯛꯄ ꯍꯥꯏꯇꯥꯔꯦ ꯍꯧꯒꯠ ꯑꯩꯒꯤ ꯄꯨꯛꯁꯤ ꯀꯔꯝꯕ ꯑꯩꯈꯣꯏꯒꯤ ꯃꯍꯥꯚꯥꯔꯠꯀꯤ ꯚꯤꯝꯒꯤ ꯄꯨꯛꯅꯒ ꯁꯥꯥꯔꯛꯄ꯭ꯔꯈꯪꯗꯦ ꯄꯥꯡꯒꯟꯗꯤ ꯀ ꯀꯟꯗ ꯆꯥꯕꯗꯤ ꯌꯥꯝ ꯐꯕ ꯍꯥꯏꯇꯥꯔꯦꯅꯦꯣ ꯑ ꯏꯖꯆꯥ ꯏꯁꯤꯡ ꯆꯔꯕ꯭ꯔꯥ ꯀꯃꯥꯏꯅ ꯇꯧꯒꯦ
ꯃꯔꯨꯞ ꯑꯩꯁꯤꯡ ꯉꯁꯥꯏꯗꯒꯤ ꯀꯥ ꯏꯁꯤꯡ ꯑꯗꯨꯝ ꯆꯥꯖꯔꯛꯄꯅꯤ ꯑꯗꯨꯅ ꯑꯁꯤꯒꯤ ꯃꯇꯥꯡ ꯄꯗꯤ ꯌꯥꯔꯣꯏꯒꯦ ꯑꯩ ꯉꯁꯤꯗꯤ ꯑꯩꯈꯣꯏꯒꯤ ꯆꯔꯥ ꯍꯦꯟꯖꯔꯦ
ꯃꯔ ꯏꯅ ꯃꯔꯨ ꯃꯔꯨꯛ ꯈꯖ ꯇꯥꯕꯅ ꯑꯣꯏꯠꯇꯦ
ꯃꯔꯔ ꯇꯥꯕꯤꯔ ꯀ ꯑ ꯃꯤ ꯑꯠꯇꯣ ꯈꯤꯇꯪ ꯆꯞ ꯄꯨꯕ ꯑꯗꯨꯅꯅꯤ ꯃꯈꯥ ꯑꯗꯨꯝ ꯇꯥꯖꯔꯛꯀꯦ
ꯊꯕꯤ ꯊꯕꯤꯌꯦ
ꯑꯁꯤꯁꯦ ꯑꯩꯁꯦ ꯆꯔꯥ ꯍꯦꯜꯂꯦ ꯍꯦꯜꯂꯤꯕꯒꯤ ꯃꯔꯝꯗꯨꯒ ꯍꯥꯏꯖꯔꯛꯀꯦ ꯏꯃꯥꯟꯅꯕ ꯑꯝꯒ ꯑꯩꯒꯁꯤ ꯑꯩꯈꯣꯏꯒꯤ ꯆꯥꯛ ꯌꯥꯝꯅ ꯆꯥꯕꯤ ꯇꯥꯟꯅꯖꯔꯨꯕ ꯆꯥꯛ ꯌꯥꯝꯗꯦ ꯆꯥꯛ ꯄꯨꯐꯝꯝ ꯑꯅꯤ ꯑꯅꯤꯗ ꯆꯥꯖꯕꯅꯤ ꯍꯥꯏꯕꯗꯤꯝ ꯑ ꯆꯅꯤ ꯑꯗꯨ ꯑꯗꯨꯃꯥꯏꯅ ꯇꯧꯋꯦ ꯉꯁꯤꯗꯤ ꯆꯥꯛ ꯌꯥꯝ ꯆꯥꯖꯠꯇꯦ ꯆꯔꯥ ꯍꯦꯟꯖꯩ ꯂꯨꯄꯥ ꯑꯃ ꯆꯅꯤ ꯑꯅꯤ ꯆꯠꯇꯅꯤ ꯃꯊꯦꯅ ꯑꯩꯣꯏꯁꯁꯟ
ꯌꯥꯝ ꯍꯥꯎꯕ ꯍꯖꯥꯡ ꯅꯠꯇꯦ ꯑꯩꯈꯣꯏꯒꯤ ꯅꯤꯡꯅꯨꯡꯊꯤꯒꯤ ꯆꯥꯏ ꯍꯥꯏꯇꯥꯔꯦꯒꯨꯝꯕ ꯑꯩꯈꯣꯏꯗꯤ ꯃꯔꯛ ꯃꯔꯛꯇ ꯌꯥꯝ ꯇꯥꯡꯅ ꯂꯩꯕ ꯉꯝꯗꯕꯅꯤꯅ ꯂꯥꯏꯔ ꯃꯆꯥꯅꯤꯅ ꯀꯥꯡꯁꯣꯏꯒꯨꯝꯕ ꯁꯒꯣꯏꯒꯨꯝꯕꯁꯤꯗꯤ ꯌꯥꯝ ꯇꯥꯡꯅ ꯆꯥꯏ ꯍꯥꯏꯇꯥꯔꯦ ꯈꯪꯗꯦꯗ ꯄꯩꯁꯥ ꯄꯥꯏꯗꯕꯁꯤ ꯌꯥꯝ ꯋꯥꯏ ꯀꯣꯛꯀꯨꯝꯕ ꯁꯪꯒꯨꯝꯕ ꯌꯦꯡꯉꯕꯁꯤ ꯁꯨꯝ ꯆꯥꯔꯒ ꯂꯩꯕꯕꯁꯤ ꯍꯛꯆꯥꯡꯁ ꯐꯔ ꯇꯕ ꯍꯥꯏꯇꯥꯔꯦ ꯗꯤ ꯏ ꯆꯆꯥꯒꯤꯁꯨ ꯐꯪꯗ꯭ꯔꯦ ꯍꯧꯖꯤꯛꯇꯤ ꯄꯩꯁꯥꯥꯁꯦ ꯌꯥꯝ ꯇꯥꯡꯈ꯭ꯔ ꯑꯗꯨꯅ ꯁꯤꯡꯉ ꯐꯕ ꯑꯣꯏꯅ ꯆꯥꯔꯦ ꯍꯥꯏꯇꯥꯔꯦ ꯇꯧꯁꯦ ꯐꯣꯟ ꯑꯝꯇ ꯂꯩꯖꯒꯦꯅ ꯈꯟꯖꯕꯅꯤꯔꯛꯄ ꯑꯩꯁꯦ ꯐꯣꯟꯗꯩ ꯑꯅꯤꯕꯨꯗꯤ ꯂꯩꯖꯕꯅꯦ ꯂꯥꯏꯔꯕꯅꯤꯅ ꯑꯍꯨꯝ ꯁꯨꯕꯗꯤ ꯉꯝꯖꯗ꯭ꯔꯦ
ꯎꯝ
ꯀꯌꯥ ꯑꯃ ꯂꯥꯛꯁꯤꯟꯕ ꯁꯣꯛꯄꯅꯤꯅ ꯏꯁꯥ ꯊꯥꯒꯠꯂꯦ ꯍꯥꯏꯒꯗ꯭ꯔꯥ ꯃꯔꯨꯞ
ꯈꯔꯗꯤ ꯇꯧꯔꯦ
ꯑꯗꯨ ꯇꯧꯔꯦ ꯉꯁꯥꯏ ꯁꯤ ꯂꯝꯕꯤꯗ ꯁꯨꯝ ꯆꯠꯄꯗ ꯑꯩꯁꯦ ꯄꯩꯁꯥ ꯃꯁꯤꯡ ꯊꯤꯔꯛꯄꯗ ꯆꯥꯝꯉꯥ ꯆꯄꯤ ꯃꯔꯨꯛꯇ ꯀꯨꯟ ꯆꯠꯄꯤ ꯑꯄꯠꯄ ꯑꯅꯤ ꯌꯥꯎꯔꯝꯃꯤ ꯑꯗꯨꯅ ꯑꯩꯈꯣꯏꯗꯧ ꯆꯥꯎꯒꯠꯇꯅ ꯑꯦꯟꯗꯥꯥꯟ ꯊꯣꯛꯣꯛꯑꯝꯕꯅꯤ ꯁꯤꯁꯤ ꯋꯥꯏꯗꯝꯕ ꯂ ꯁꯤꯁꯤ ꯉ ꯦ ꯍꯥꯏꯇꯥꯔꯦ ꯃꯔꯤ ꯀꯃꯥꯏ ꯀꯃꯥꯏꯅ ꯇꯧꯔꯤꯒꯦ
ꯑꯣꯀꯦ ꯑꯩꯈꯣꯏꯒꯤ ꯍꯥꯏꯗꯤ ꯉꯁꯥꯏꯗꯒꯤ ꯆꯅ ꯁꯨꯝ ꯁꯥꯟꯅꯔꯑꯦ ꯃꯔꯁ ꯑꯩꯈꯣꯏꯒꯤ ꯇꯂꯣꯛꯀꯨꯝꯕ ꯀꯩꯒꯨꯝꯕꯗꯁꯨ ꯁꯨꯝ ꯇꯧꯗꯤ ꯇ꯭ꯔꯥꯏ ꯑꯣꯏꯅꯤ ꯏꯁꯥꯁꯨ ꯄ ꯈꯟꯅꯒꯦꯀꯣ ꯃꯔꯨꯞꯀꯤ ꯋꯥꯇꯥꯁꯤꯗꯤ ꯑꯩꯈꯣꯏꯒꯤ ꯁꯝꯅ ꯍꯥꯏꯔꯕꯗ ꯈꯝꯕ ꯊꯣꯏꯕꯤꯔꯒ ꯍꯥꯏꯅꯕꯗꯣ ꯃꯣꯏꯔꯥꯡꯗ ꯂꯝꯖꯥ ꯂꯩ ꯍꯩꯗ꯭ꯔꯦꯅ ꯍꯥꯏꯕ ꯑꯗꯨꯃꯥꯏꯅ ꯑꯗꯨꯒꯤ ꯃꯑꯣꯡꯅꯦ ꯍꯥꯏꯖꯕ ꯇꯥꯔꯦ ꯑꯩ ꯐꯖꯅꯗꯤ ꯕꯥꯕ ꯑꯣꯏꯖꯗ꯭ꯔꯦ ꯑꯩ ꯑꯣ ꯈꯝꯕ ꯊꯣꯏꯕꯤ ꯂꯥꯛꯄ ꯀꯥꯟꯁꯤꯗ ꯑꯩꯅ ꯍꯪꯅꯤꯡꯤꯁꯦ ꯑꯗꯨꯝ ꯃꯔꯨꯞꯁꯨ ꯈꯝꯕ ꯊꯣꯏꯕꯤꯁꯤꯗꯪ ꯇꯥꯕꯤꯕ ꯅꯠꯇ꯭ꯔꯣ ꯎꯝ ꯑꯗꯨꯗ ꯃꯔꯨꯞꯅ ꯈꯟꯕꯗ ꯈꯝꯕꯒ ꯅꯣꯡꯕꯥꯟꯒꯁꯤ ꯀꯅꯥꯅ ꯍꯦꯟꯅ ꯃꯁꯥ ꯐꯕ ꯑꯗꯒꯤ ꯃꯁꯛ ꯐꯖꯕ ꯍꯦꯜꯂꯝꯒꯅꯦꯅ ꯈꯟꯕꯤꯕꯒꯩꯥꯏꯍꯥꯛꯇ ꯍꯥꯏꯕꯤꯌꯨ
ꯋꯥꯔꯤꯗꯕꯨꯗꯤ ꯈꯝꯕꯅ ꯍꯦꯜꯔꯦꯗꯅ ꯁꯨꯝ ꯍꯥꯏꯅꯩ ꯑꯗꯨꯕꯨ ꯇꯁꯦꯡ
ꯎꯝꯝ
ꯃꯔꯛ ꯊꯠꯅ ꯑꯩꯒꯤ ꯂꯩꯀꯥꯏꯁꯤ ꯇꯝꯅꯕ ꯃꯥꯜꯂꯦ ꯀ ꯇꯕꯂ ꯐꯪꯖꯤꯕ ꯀꯌꯥ ꯑꯃ ꯇꯥꯏ ꯑꯗꯨꯕꯨ ꯑꯩ ꯀꯤꯗꯤ ꯀꯤꯗꯦ ꯀꯩꯒꯤꯅꯣꯗ ꯑꯩꯃꯛꯁꯨ ꯏꯊꯟꯇ ꯀꯤꯖꯔꯤꯕꯅꯤ ꯑꯩꯒꯤ ꯁꯛ ꯑꯁꯤ ꯎꯔꯒ ꯑꯩ
ꯋꯥ
ꯌꯦꯡꯖꯟꯅ ꯌꯦꯕ ꯃꯇꯝꯗ ꯃꯔꯨꯞ ꯑꯩ ꯏꯁꯥꯃꯛꯁꯨ ꯀꯤꯖꯩ ꯂꯝꯕꯤꯗꯉꯥꯡ ꯑꯩ ꯍꯦꯛ ꯎꯕꯒ ꯀꯟ ꯀꯟꯅ ꯁꯦꯝꯖꯤꯜꯂ ꯃꯃꯥꯡꯗ ꯀꯣꯟꯁꯤꯜꯂꯤꯕꯅꯤ ꯀꯁꯨ ꯀꯥꯏꯗ ꯑ ꯄꯩꯁꯥ ꯄꯤꯔꯝ ꯍꯥꯏꯟꯕ ꯃꯇꯝꯗ ꯀꯀꯥ ꯍꯤꯡꯆꯥꯥꯕ ꯂꯥꯛꯑꯦꯗꯅ ꯑꯩꯈꯣꯏꯒꯤꯁꯦ ꯐꯅꯤ ꯗꯔꯒꯁꯤ ꯀꯒꯥꯏꯅꯤ
ꯎꯝ
ꯀꯁꯨ ꯈꯟꯗꯦ ꯑꯗꯨꯅ ꯇꯝꯅꯖꯔꯒꯁꯨ ꯍꯥꯏꯇꯥꯔꯦ ꯁꯛ ꯎꯗ꯭ꯔꯤꯉꯩꯒꯤꯗꯤꯃꯥ ꯑꯀꯟ ꯁꯥꯗꯦ ꯁꯛꯔꯛꯄ ꯃꯇꯝꯗꯗꯤ ꯐꯤꯕꯝ ꯀꯥꯏꯅꯤ ꯍꯥꯏꯇꯥꯔꯦꯀꯣ ꯃꯔꯖꯤ ꯃꯈꯥ ꯇꯥꯖꯒꯦ
ꯁꯤꯃꯦ ꯋꯥ ꯍꯥ ꯇꯥꯕꯤꯌꯨ ꯈꯪꯝꯕ ꯊꯣꯏꯕꯤ
ꯈꯝꯕ ꯊꯣꯏꯕꯤꯒꯤ ꯃꯇꯥꯡꯁꯦ ꯊꯣꯏꯕꯤꯁꯤ ꯇꯣꯔꯣꯅ ꯍꯦꯟꯅ ꯐꯖꯩꯅ ꯍꯥꯏ ꯇꯣꯔꯣ ꯑꯁꯤ ꯃꯣꯠꯃꯟꯕꯗꯒꯤ ꯏꯔꯨꯖꯅꯤ ꯈꯪꯗꯕꯗꯒꯤ ꯃꯁꯝ ꯃꯅꯥꯏ ꯃꯈꯥ ꯐꯥꯗꯅ ꯀꯩꯅꯣ ꯇꯧꯕꯗꯨꯒꯤ ꯊꯤꯖꯤꯟꯈꯤꯕꯅꯤ ꯍꯥꯏ ꯑꯗꯨꯅ ꯁꯝ ꯐꯥꯕ ꯈꯨꯗꯤꯡꯃꯛ ꯍꯥꯏꯕ ꯅꯝꯗꯕꯁꯦ ꯑꯩꯒꯤ ꯃꯣꯠꯇ ꯌꯥꯅꯤꯡꯗꯦ ꯑꯩꯈꯣꯏꯒꯤ ꯐꯣꯟ ꯄꯥꯏꯕꯤꯏ ꯏꯇꯥꯎꯒꯤꯁ ꯃꯁꯝ ꯀꯣꯏꯕꯅꯤ ꯈꯪꯖꯩ
ꯎꯝ
ꯑꯗꯨꯅ ꯑꯩꯒꯤ ꯃꯣꯠꯇꯗꯤ ꯑꯩꯈꯣꯏ ꯅꯣꯡꯕꯥꯅ ꯀꯥ ꯅꯣꯡꯕꯥꯟ ꯍꯥꯏꯇꯥꯔꯦꯀꯣ ꯑꯇꯦꯛꯄ ꯊꯧꯅꯥ ꯂꯩꯕ ꯃꯄꯥꯡꯒꯜ ꯀꯟꯕ ꯅꯨꯄꯤ ꯆꯨꯞꯄ ꯌꯥꯄꯤꯒꯅꯤ ꯁꯦꯜ ꯄꯥꯏꯕ ꯍꯦꯜꯂꯤ ꯍꯥꯏꯗꯅ ꯊꯝꯖꯒꯦ
ꯑꯥ ꯃꯔ ꯅꯖꯕꯤꯕꯗꯨꯗ ꯑꯩ ꯋꯥꯍꯪ ꯑꯝꯇꯒ ꯂꯥꯛꯆꯅꯤꯡꯉꯤ ꯍꯪꯖꯔꯛꯀꯦ ꯅꯅꯨꯡꯕꯥꯡꯒ ꯈꯝꯕꯒ ꯊꯤꯕ ꯐꯖꯕꯒꯤ ꯃꯇꯥꯡꯗꯤ ꯍꯥꯏꯅꯈ꯭ꯔꯦ ꯑꯗꯨꯕꯨ ꯇꯣꯔꯣꯅ ꯐꯖꯕ ꯍꯦꯜꯂꯤ ꯍꯦꯟꯗꯦ ꯍꯥꯏꯕꯁꯨ ꯂꯣꯏ ꯇꯣꯛꯈ꯭ꯔꯁꯦ ꯄꯨꯂꯞꯅꯦ ꯂꯥꯛꯆꯗꯣꯧꯔꯤꯕꯁꯦ ꯑꯩꯈꯣꯏꯒꯤ ꯃꯣꯏꯔꯥꯡ ꯀꯪꯂꯩꯔꯂꯣꯟꯒꯤꯒꯤ ꯃꯇꯝꯗ ꯂꯩꯔꯝꯕ ꯅꯨꯄꯤꯁꯤꯡ ꯍꯥꯏꯁꯦ ꯃꯇꯝꯗꯨꯗ ꯒꯦꯁꯇꯦꯟ ꯊꯣꯛꯇꯦ ꯂꯣꯁꯟ ꯊꯣꯛꯇꯦ ꯁꯟꯁꯀ꯭ꯟ ꯊꯣꯛꯇꯦ ꯍꯥꯏꯖꯔꯤꯕ ꯑꯗꯨꯕꯨ ꯉꯩ ꯊꯥꯕ ꯃꯇꯝꯗꯗꯤ ꯊꯣꯏꯕꯤꯒꯤ ꯈꯨꯅꯨꯡꯁꯤ ꯁꯤꯠ ꯅꯥꯍꯜꯂꯤ ꯇꯣꯏꯕꯤꯒꯤ ꯁꯝꯂꯥꯡ ꯇꯞ ꯆꯠꯈꯤꯅꯤ ꯊꯣꯏꯕꯤ ꯁꯝꯂꯥꯡ ꯉꯝꯖꯕꯤ ꯇꯣꯏꯕꯤ ꯁꯕꯥꯟ ꯐꯖꯕꯤ ꯁꯕꯥꯗꯤ ꯐꯖꯔꯝꯕ ꯌꯥꯏ ꯇꯧꯔꯤꯕꯁꯨ ꯃꯥꯒꯤ ꯀꯨꯆꯨ ꯉꯧꯔꯝꯕ ꯌꯥꯏ ꯇꯧꯕꯗꯨꯁꯨ ꯃꯥ ꯋꯥꯎꯗꯤ ꯋꯥꯎꯔꯝꯒꯅꯤ ꯍꯥꯏꯗꯅ ꯊꯝꯖꯒꯦ ꯀꯣꯃ ꯍꯥꯏꯗꯤ ꯈꯟꯅ ꯌꯦꯕꯤꯌꯣ ꯃꯇꯝꯗꯨꯗꯒꯤ ꯑꯦꯁꯂꯦꯟ ꯊꯣꯛꯄ ꯅꯠꯇꯦ ꯂꯣꯁꯟ ꯊꯣꯛꯄ ꯅꯠꯇꯦ ꯀꯃꯥꯏꯅ ꯍꯥꯏꯗꯤ ꯍꯧꯖꯤꯛ ꯍꯧꯖꯤꯛ ꯂꯩꯔꯤꯕ ꯅꯨꯄꯤ ꯃꯆꯥꯁꯤꯡꯁꯤꯗꯤ ꯂꯣꯏ ꯐꯖꯩ ꯍꯥꯏꯇꯥꯔꯅꯦ ꯌꯦꯡꯕꯗ ꯑꯩꯈꯣꯏꯒꯤ ꯇ ꯈꯤꯕꯅꯤ ꯂꯥꯏꯅ ꯐꯥꯎꯕ ꯐꯥꯅꯩꯅꯦꯕ ꯑꯗꯨꯗ ꯍꯧꯖꯤꯛꯀꯤ ꯂꯩꯔꯤꯕꯁꯤꯗꯒꯤ ꯍꯥꯟꯅ ꯂꯩꯔꯤꯕꯅ ꯌꯥꯝ ꯐꯖꯔꯝꯃꯤꯕ ꯃꯔꯨꯞ ꯋꯥꯈꯜꯗ ꯌꯥꯅꯤꯡꯕ꯭ꯔꯥ ꯊꯣꯏꯕꯤꯒ ꯆꯥꯡꯗꯝꯅꯕꯁꯤ ꯅꯨꯄꯤꯗꯨꯕꯨ ꯁꯤꯊꯕꯅꯤ ꯍꯥꯏꯗꯨꯅ ꯁꯨꯝ ꯑꯩꯈꯣꯏꯅ ꯍꯥꯏꯖꯔꯤꯁꯦ ꯐꯥꯒꯤꯅꯤꯀꯣ ꯁꯨꯝ ꯉꯍꯥꯛ ꯐꯥꯒꯤ ꯇꯧꯁꯦꯅ ꯇꯧꯖꯕꯅꯤ ꯑꯗ ꯁꯨꯝ ꯑꯁꯦꯡꯕꯗꯒꯤ ꯁꯦꯝꯕꯅꯤ ꯍꯧꯖꯤꯛꯤ ꯃꯁꯛ ꯐꯖꯕꯤ ꯂꯩꯁꯥꯕꯤꯗꯨꯒ ꯊꯣꯏꯕꯤꯒ ꯆꯥꯡꯗꯝꯅꯔꯤꯗꯣ ꯅꯨꯄꯤꯗꯨꯕꯨ ꯊꯥꯒꯠꯂꯤꯕ꯭ꯔꯥ ꯁꯤ ꯀꯔꯤꯣ ꯆꯃꯝꯅꯕ ꯑꯃ ꯄꯣꯛꯄ ꯍꯥꯏꯁꯦ ꯃꯔꯨꯞꯀꯤꯣꯥꯏꯅ ꯀꯔꯤ ꯂꯩꯒꯦꯇ ꯍꯥꯏꯕꯤꯅꯣ
ꯃꯔꯨꯞ ꯃꯔꯨꯞꯀꯤ ꯃꯐꯝꯗꯣ ꯑꯩꯈꯣꯏꯒꯤ ꯇꯥꯕꯗ ꯅꯣꯛꯅꯤꯡꯕ ꯑꯣꯏꯔꯒꯁꯨ ꯆꯨꯝꯕ ꯀꯌꯥ ꯑꯃ ꯌꯥꯎꯔꯦ ꯍꯥꯏ ꯇꯥꯔꯦ ꯍꯥꯏꯗꯤ ꯃꯇꯝꯗꯨꯒꯤ ꯃꯣꯏꯔꯥꯡ ꯀꯪꯂꯩꯔꯣꯒꯤ ꯋꯥꯔꯤꯗ ꯁꯩꯊꯥꯔꯤꯕ ꯀꯌꯥ ꯑꯁꯤ ꯃꯁꯤ ꯍꯦꯟꯖꯤꯟꯅ ꯃꯆꯨ ꯊꯥꯛꯆꯜꯍꯟꯕꯅꯤ ꯍꯥꯏꯕꯁꯤ ꯑꯩ ꯊꯝꯖꯒꯦ ꯀꯁꯤ ꯏꯟꯀ ꯃꯕ ꯅ ꯀꯇꯔ ꯊꯣꯛꯑꯕ ꯃꯇꯝꯁꯤꯗ ꯈꯨꯖꯤꯟ ꯀꯛꯀꯅꯤꯩ ꯀꯥꯎꯔꯤꯕ ꯂꯩꯁꯥꯕꯤ ꯃꯌꯥꯝ ꯑꯃ ꯂꯩꯔꯤꯕꯅꯤ ꯈꯨꯆꯤꯟ ꯂꯥꯡꯕ ꯊꯣꯛꯇꯕ ꯊꯥꯡꯁꯨ ꯑꯆꯧ ꯑꯆꯧꯕ ꯊꯣꯛꯄ ꯃꯇꯝꯗꯨꯗ ꯈꯨꯖꯤꯡ ꯀꯪꯒꯅꯤ ꯍꯥꯏꯕꯗꯨꯗꯤ ꯊꯣꯏꯕꯤꯒꯤ ꯍꯧꯖꯤꯛ ꯀꯪꯒꯅꯤ ꯍꯥꯏꯕꯗꯨꯗꯤ ꯀꯌꯥ ꯊꯥꯖꯗꯦ ꯑꯗꯨꯅ ꯑꯩꯈꯣꯏ ꯇꯣꯔꯣꯟꯅ ꯃꯁꯝ ꯈꯣꯏꯕꯗꯁꯨ ꯁꯝꯆꯦꯠ ꯂꯩꯇꯕꯒꯤꯅꯤ ꯍꯥꯏꯕꯒꯤ ꯃꯣꯠ ꯊꯝꯖꯒꯦ ꯃꯁꯝ ꯈꯣꯏꯕ ꯈꯨꯗꯤꯡꯃꯛ ꯀꯁꯤꯊꯕꯒꯤ ꯊꯕꯛꯇꯨ ꯑꯩ ꯌꯥꯖꯅꯤꯡꯗꯦ ꯍꯥꯏꯇꯥꯔꯦꯀꯣ ꯃꯔꯨꯞꯁꯨ ꯃꯁꯝ ꯈꯣꯏꯕꯅꯤꯅ ꯑꯩꯅꯁꯨ
ꯎꯝ ꯇꯨꯡꯣꯏ ꯇꯨꯏ ꯀꯖꯦ
ꯈꯔ ꯇꯣꯏꯅ ꯄꯟꯖꯔꯛꯀꯦ ꯑꯗꯨꯒ ꯑꯩ ꯒ꯭ꯌꯥꯁꯂꯦꯟꯗꯨ ꯊꯣꯛꯇꯕꯅ ꯃꯔꯝ ꯑꯣꯏꯔꯒ ꯅꯕꯥ ꯃꯍꯤ ꯇꯩꯕꯒꯤ ꯋꯥꯐꯝꯁꯤ ꯆꯠꯅ ꯆꯅ ꯅꯥꯔꯝꯒꯅꯤ ꯑꯩꯈꯣꯏ ꯍꯌꯦꯡ ꯀꯣꯏ ꯀꯌꯥ ꯑꯃ ꯏꯟꯅꯔꯝꯒꯅꯤ ꯑꯗꯨꯅ ꯍꯥꯒ ꯄꯤꯁꯨꯝ ꯁꯪꯕ ꯈꯣꯠꯄꯒ ꯍꯥꯏꯕꯗꯨ ꯃꯗꯨꯅ ꯐꯖꯗꯅ ꯀꯌꯥꯝ ꯐꯖꯅꯤ ꯃꯔꯨꯞ ꯑꯗꯨꯅ ꯍꯥꯏꯖꯜꯂꯤꯃꯤ ꯍꯥꯏꯗꯤ ꯃꯇꯝ ꯑꯃꯗ ꯃꯤꯁꯤ ꯌꯦꯌꯣꯡꯉꯥꯜꯂꯝꯃꯤꯕꯅꯤ ꯑꯗꯨꯅ ꯃꯇꯝ ꯑꯗꯨꯗꯣ ꯑꯗꯨ ꯠꯄ ꯃꯇꯝ ꯑꯣꯏꯕꯅꯤꯅ ꯁꯛꯁꯨ ꯀꯌꯥ ꯐꯖꯔꯝꯃꯣꯏ ꯑꯩꯈꯣꯏ ꯍꯥꯏꯕ ꯌꯥꯔꯦꯅ ꯎꯔꯔꯣꯏ ꯄꯉꯥꯗ ꯉꯥꯡꯁꯤꯟꯕ ꯑꯩꯈꯣꯏ ꯃꯈꯥꯏꯒꯤ ꯇꯔ ꯣ ꯍꯥꯏꯇꯥꯔꯦ ꯍꯥꯏꯖꯤꯜꯂꯨ ꯍꯥꯏꯖꯤꯜꯂꯨ ꯑꯗꯣ ꯍꯥꯏꯅꯤꯡꯉꯛꯄ ꯍꯥꯏꯇꯥꯔꯦ ꯃꯔꯨꯞ ꯁꯨꯃꯥꯏꯅ ꯊꯝꯖꯒꯦ
ꯆꯨꯝꯕꯅꯦ ꯑꯩꯕꯨ ꯁꯤꯒꯤ ꯋꯥꯐꯝꯁꯦ
ꯈꯜꯂꯛꯄ ꯀꯨꯏꯔꯦ ꯍꯥꯏꯖꯕ ꯇꯥꯔꯦꯅꯦ ꯍꯥꯏꯗꯤ ꯊꯣꯏꯕꯤꯅ ꯆꯠꯄꯒꯤꯩ ꯍꯥꯏꯁꯦ ꯌꯥꯅꯤꯡꯗꯦꯅ ꯌꯦꯛꯄꯗꯣ ꯑꯗꯨꯒ ꯑꯩꯅ ꯑꯣꯖꯥ ꯑꯃꯒꯤ ꯃꯐꯝꯗꯒꯤꯁꯨ ꯇꯥꯖꯈꯤ ꯃꯇꯝꯕꯨꯗꯤ ꯂꯣꯏꯗꯣꯔꯔꯦ ꯑ ꯈꯔ ꯊꯨꯅ ꯉꯥꯡꯖꯔꯛꯀꯦ ꯑꯩꯈꯣꯏꯒꯤ ꯗꯤꯁꯀꯁꯟ ꯑꯔꯒꯤ ꯃꯑꯣꯡꯅꯦ ꯍꯥꯏ ꯇꯥꯔꯦ ꯑꯩꯈꯣꯏꯅ ꯇꯧꯦ ꯑꯥ ꯑꯩꯈꯣꯏ ꯑꯣꯖꯥ ꯑꯃꯒꯤ ꯃꯐꯝꯗꯤ ꯇꯥꯛꯀꯦ ꯃꯥꯒꯤ ꯃꯃꯥꯟꯅꯕꯤꯁꯦ ꯑꯗꯨꯒꯤ ꯃꯔꯩ ꯌꯦꯛꯄꯗ ꯌꯥꯝꯅ ꯀꯜꯂꯦ ꯍꯥꯏꯕ ꯍꯥꯏꯇꯥꯔꯦ ꯃꯔꯩꯁꯤꯁꯨ ꯑꯆꯨꯝꯕ ꯃꯑꯣꯡꯗ ꯌꯦꯛꯄ ꯑꯗꯨꯅ ꯈꯝꯕꯒꯤ ꯃꯔꯝꯗ ꯑꯐꯕ ꯑꯩꯈꯣꯏꯒꯤ ꯑꯐꯕ ꯑꯦ ꯁꯤ ꯑꯃ ꯌꯣꯟꯅ ꯐꯪꯕꯅꯦ ꯍꯥꯏꯖꯕ ꯇꯥꯔꯦ ꯑꯩꯈꯣꯏ ꯃꯅꯤꯄꯨꯔ ꯂꯧꯋꯦ ꯍꯥꯏꯌꯦ ꯑꯣꯕꯖꯥꯔꯗꯁꯨ ꯃꯅꯤ ꯀꯨꯒꯤꯔꯖꯥꯅ ꯍꯥꯏꯕꯤꯔꯝꯝꯕꯅꯤ ꯑꯗꯨꯗ ꯃꯥꯅ ꯈꯝꯕꯁꯦ ꯁꯤꯗꯔꯒ ꯉꯥꯛꯇ ꯏꯒꯦ ꯍꯥꯏꯌꯦ ꯀꯣꯏꯁꯟꯗꯨꯒꯤ ꯑꯣꯟꯅꯕꯗ ꯑꯗꯨꯒ ꯃꯥꯁꯦ ꯃꯥꯁꯨ ꯃꯌꯥꯝꯗꯒꯤ ꯃꯥꯅ ꯋꯥ ꯋꯥꯡꯅ ꯐꯪꯈꯤꯅ ꯍꯥꯏꯌꯦ ꯑꯗꯨꯃꯥꯏꯅ ꯂꯩ ꯍꯥꯏꯇꯥꯔꯦ ꯋꯥꯔꯤꯁꯦ ꯑ ꯃꯇꯝꯁꯤꯁꯨ ꯂꯣꯏꯔꯦ
ꯉ ꯐꯅ ꯃꯔ ꯃꯇꯧ ꯃꯇꯧ ꯋꯥꯔꯤꯗꯤ ꯁꯥꯟꯅꯁꯤ ꯃꯇꯝ ꯍꯦꯜꯂꯒ ꯃꯥꯡꯖꯈꯤꯦ ꯇꯅꯤ
ꯃꯥꯅꯦ